ꯇꯥꯕ꯭ꯔꯥ
ꯑꯩꯈꯣꯏꯅꯤꯒꯤꯁꯦ ꯑꯥꯎꯠ ꯑ ꯐꯥꯏꯚ ꯑꯥꯎꯠ ꯑꯣꯐ
ꯑꯣ ꯑꯗꯨꯗꯤ ꯉꯁꯤ ꯅꯪ ꯀꯣꯜ ꯐꯥꯏꯚꯒꯨꯝꯕ ꯇꯧꯕ ꯌꯥꯕ ꯑꯣꯏꯔꯝꯒꯅꯤ ꯑꯩꯒꯤꯁꯨ ꯑꯗꯨꯝ ꯂꯥꯛꯑꯦ ꯑꯩ ꯍꯧꯖꯤꯛꯅ ꯊ꯭ꯔꯤ ꯀꯣꯜꯁꯅꯦ ꯑꯩꯒꯤꯁꯨ ꯑꯅꯤ ꯂꯩꯔꯤꯌꯦ
ꯑꯣ
ꯀꯖꯤꯟ ꯑꯃꯕꯨ ꯑ ꯑꯩꯒꯤ ꯏꯅꯥꯎꯅꯨ ꯑꯥ ꯑꯩꯒꯤ ꯀꯔꯤꯔꯥ ꯑꯩꯒꯤ ꯍꯖꯕꯦꯟꯒꯤ ꯏꯅꯥꯎꯅꯨꯄꯤꯕꯨ ꯑꯃ ꯇꯧꯋꯦ ꯑꯗꯨꯒ ꯑꯩꯒꯤ ꯐ꯭ꯔꯦꯟ ꯑꯃ ꯇꯧꯋꯦ ꯑꯗꯨ ꯅꯪꯅ ꯊꯥꯔꯠꯅꯦꯕ ꯑꯗꯨ ꯑꯩꯒꯤꯁꯨ ꯑꯅꯤ ꯂꯩꯔꯤꯌꯦ
ꯎꯝ ꯑꯗꯨ ꯑꯗꯨ ꯇꯥꯏ ꯀꯦꯠ ꯁꯨꯒꯗꯕ꯭ꯔꯥꯅ ꯈꯟꯕ
ꯑ ꯃꯣꯏꯅꯗꯤ ꯇꯥꯔꯒꯦꯠ ꯁꯨꯔꯁꯨ ꯁꯨꯗ꯭ꯔꯁꯨ ꯑ ꯃꯣꯏꯅ ꯑꯗꯨꯝ ꯇꯥꯛꯁ ꯄꯤꯒꯅꯤ ꯍꯥꯏꯗꯤ ꯍꯥꯏꯌꯦꯀꯣ ꯏꯅꯥꯎꯅꯨꯄꯤ ꯑꯃꯅ ꯑꯗꯨ ꯑꯩꯈꯣꯏ ꯃꯣꯏꯅ ꯊꯣꯛꯄꯗ ꯑꯩꯈꯣꯏ ꯏꯟꯁꯇ꯭ꯔꯛꯁꯟ ꯄꯥꯔꯒ ꯑꯗꯨꯝ ꯇꯧꯕ ꯌꯥꯕ ꯃꯥꯜꯂꯦ ꯈꯪꯗꯦ
ꯑꯁ ꯏꯟꯁꯇ꯭ꯔꯛꯁꯟꯁꯦ ꯈꯣꯏꯗꯤ ꯄꯥꯕ ꯍꯥꯏꯗꯧ ꯃꯥꯟꯗꯔꯦꯅꯦ ꯃꯅꯤꯄꯨꯔꯤ ꯑꯗꯨ ꯕꯦꯡꯒꯂꯤ ꯕꯦꯡꯒꯂꯤ ꯃꯅꯤꯄꯨꯔꯤꯁꯨ ꯅꯠꯇꯦ ꯃꯩꯇꯩ ꯃꯌꯦꯛꯀꯤ ꯀꯣꯛ ꯁꯝ ꯂꯥꯏꯗꯨꯗꯤ ꯃꯤꯠ ꯀ꯭ꯂꯣꯁ ꯇꯧꯕꯒ ꯆꯥꯞ ꯃꯥꯟ
ꯑꯗꯨꯒꯨꯝꯕ ꯍꯥꯏꯒꯅꯨ ꯍꯧꯖꯤꯛꯇꯤ ꯃꯩꯇꯩ ꯃꯌꯥ ꯑꯗꯨꯝ ꯑꯩꯈꯣꯏ ꯈꯪꯕꯅꯤꯅ ꯏꯁꯤꯀꯥ ꯑꯣ ꯀꯦ ꯀꯦ ꯑꯩꯈꯣꯏ ꯈꯪꯕꯅꯤꯅ ꯑꯗꯨꯝ ꯍꯥꯏꯒꯨꯅꯨ ꯁꯤꯗ ꯀꯣ ꯑꯗꯨꯒ ꯄꯣꯂꯤꯇꯤꯛꯁꯁꯨ ꯄꯣꯂꯤꯇꯤꯛꯁꯁꯨ ꯍꯥꯏꯕ ꯌꯥꯗꯦ ꯍꯥꯏꯅꯦ
ꯑ ꯂꯣꯏꯔꯦ ꯍꯥꯏꯔꯁꯨ ꯌꯥꯝ ꯍꯥꯏꯌꯦ ꯅ ꯃꯤ ꯑꯗꯨꯝ ꯄꯥꯅꯤꯡꯉꯥꯏ ꯄꯤꯔꯗꯤ ꯍꯥꯏꯕꯅꯤꯗ
ꯎꯝ ꯑꯗꯨꯝ ꯄꯥꯅꯤꯡꯉꯥꯏ ꯄꯤꯔꯁꯨ ꯄꯥꯕ ꯌꯥꯏꯅ ꯄꯥꯕꯁꯨ ꯌꯥꯝ ꯍꯩꯈ꯭ꯔꯕꯅꯤꯅ ꯑꯩꯈꯣꯏꯗꯤ
ꯎꯝ
ꯅꯪ ꯕꯦꯡꯒꯂꯤ ꯑꯃꯨꯛꯈꯛ ꯈꯪꯕ꯭ꯔꯥ ꯦꯡꯂꯤꯗꯣ ꯅꯍꯥꯟ ꯑꯩꯈꯣꯏꯅ ꯃꯅꯤꯄꯨꯔꯤ ꯑꯁꯤ ꯊꯣꯛꯇ꯭ꯔꯤꯉꯥꯏꯗ ꯕꯦꯡꯒꯂꯤ ꯊ ꯊꯣꯛꯣꯛꯄꯗꯣ
ꯎꯝ ꯑꯗꯨꯗꯤ ꯈꯔ ꯑꯗꯨꯗꯤ ꯄꯥꯕ ꯍꯔ ꯈꯔꯗꯤ ꯊꯣꯛꯒꯔꯤꯌꯦ
ꯑ ꯎꯝ ꯑꯗꯨꯁꯨꯨꯅꯦ ꯔ ꯎꯝ ꯍꯧꯖꯤꯛꯇꯤ ꯑꯅꯧꯕ ꯂꯥꯛꯈ꯭ꯔꯕꯅꯤꯅ aꯑꯅꯧꯕꯗ ꯄꯕ ꯇꯥꯔꯦꯅꯨꯡꯁꯤꯗ ꯀꯔꯤꯅꯣ ꯅꯣꯏꯅꯩꯌꯦ ꯍꯥꯏꯕꯅꯤ ꯀꯩꯅꯣ
ꯅꯣꯅꯤꯡꯉ ꯋꯥ
ꯎꯝ ꯅꯣꯛꯑꯣꯅꯦ
ꯑꯁꯦꯟꯖꯥꯅꯦꯦꯁꯤꯔꯤ
ꯑꯁꯤ ꯑꯁꯤ ꯑꯗꯨꯗꯤꯗꯤ ꯍꯥꯏꯌꯨ ꯈꯪꯉꯦꯒ
ꯍꯣꯏ
꯭ꯔꯤꯗ ꯃꯥꯕꯨꯁꯨ ꯑꯁꯤ ꯀ
ꯃꯥꯕꯨꯁꯨ ꯑꯁꯤ ꯇꯧꯑꯣ ꯍꯥꯏꯁꯤꯔꯀꯣ ꯋꯥ ꯋꯥꯅ ꯑꯣꯐꯤꯁ ꯅꯣꯏ ꯑꯟꯑꯦꯝꯄ꯭ꯂꯣꯏ ꯇꯧꯕ ꯃꯤꯁꯤꯡꯅ ꯇꯧꯑꯣ ꯍꯥꯏꯕꯅꯤ ꯅꯣꯛꯅꯤꯡꯉꯤꯗ
ꯍꯣꯏ ꯍ ꯏꯟꯀꯝꯁꯨ ꯂꯩꯇꯦ ꯏꯟꯀꯝꯁꯨ ꯍꯥꯡꯉꯤꯅꯦ ꯖꯦꯔꯣꯗꯤ ꯍꯥꯞꯄ ꯌꯥꯗꯦ ꯑꯗꯨ ꯑꯗꯨꯁꯨ
ꯎꯝ ꯎꯝꯁꯨ ꯐꯥꯏ ꯚ ꯍꯞ ꯅꯦ
ꯑꯣ ꯑꯩꯁꯨꯅꯦ꯫
ꯂꯩꯇꯕꯒꯤꯅꯤꯅ ꯎꯝ ꯅꯪꯒꯤ ꯅꯨꯄꯥꯁꯨ ꯇꯃꯦꯡꯂꯣꯡꯗ ꯄꯣꯁꯇꯤꯡ ꯇꯥꯕ꯭ꯔꯥ?
ꯍꯣꯏ꯫ ꯍꯥꯟꯅꯗꯤ ꯏꯝꯐꯥꯜꯗ ꯂꯩꯕꯅꯦ ꯑꯁ ꯑꯗꯨꯝ ꯏꯝꯐꯥꯜꯗ ꯂꯩꯔꯗꯤ
ꯑꯣ ꯑꯗꯨ ꯍꯧꯖꯤꯛꯇꯤ ꯄꯥꯔꯃꯅꯦꯟꯇ ꯇꯥꯃꯦꯡꯂꯣꯡ ꯇꯥꯛꯈ꯭ꯔꯦꯀꯣ꯫
ꯃꯥ ꯌꯨꯇꯤꯂꯥꯏꯁꯇ ꯆꯪꯕ ꯌꯨꯇꯤꯂꯥꯏꯁꯇ ꯄꯤꯕ ꯑꯗꯨꯒꯤ ꯑꯗꯨꯝ ꯂꯩꯕ ꯌꯥꯕ꯫ ꯃꯣꯏꯅ ꯑꯃꯨꯛꯀ ꯂꯥꯛꯑꯣ ꯍꯥꯏꯔꯗꯤ ꯇꯥꯔꯦ ꯑꯗꯨ ꯅꯠꯇ꯭ꯔꯗꯤ ꯑꯗꯨꯝ ꯂꯩꯕ ꯇꯥꯔꯦ ꯎꯝ ꯂꯥꯛꯀꯅꯤ ꯊꯟꯗ ꯂꯩꯔꯣꯏ ꯑꯩꯗꯤ꯫
ꯎꯝ ꯎꯝ꯫ ꯍꯣꯏ꯫ ꯑꯩꯈꯣꯏ ꯅꯨꯄꯥ ꯂꯩꯇ꯭ꯔꯗꯤ ꯑꯁ ꯈꯔ ꯋꯥꯕꯅꯤ꯫
ꯎꯝ
ꯅꯨꯄꯤ ꯑꯣꯏ
ꯍꯝ ꯑꯩꯒꯤ ꯌꯨꯝꯅꯦ ꯍꯥꯏꯔꯁꯨꯀꯣ ꯎꯝ ꯅꯨꯄꯥ ꯇꯔꯗꯤ ꯑꯁ!
ꯎꯝ ꯍꯣꯏ - ꯍꯣꯏ꯫ ꯑꯩꯈꯣꯏ ꯅꯨꯄꯥ ꯂꯩꯕꯒꯤ ꯃꯍꯥꯔꯥꯅꯤ ꯑꯣꯏꯔꯒ ꯂꯩꯕꯅꯤ꯫
ꯃꯍꯥꯔꯥꯅꯤ ꯑꯣꯟꯈꯔꯦ ꯑꯁ ꯊꯕꯛ ꯁꯨ ꯇꯧꯅꯤꯡꯉꯥꯏ ꯂꯩꯇꯦ ꯕꯣꯔꯤꯡ ꯆꯨꯈ꯭ꯔꯦꯗ ꯂꯥꯏꯐꯁꯦ꯫ ꯑꯩꯒꯤ ꯄ꯭ꯔꯣꯐꯦꯁꯟꯅꯜꯗꯤ ꯄꯨꯔꯥ ꯑꯣꯞ ꯇꯧꯈ꯭ꯔꯦ ꯊꯕꯛ ꯍꯥꯏꯗꯤ ꯑꯇꯩ ꯊꯕꯛ ꯌꯨꯝꯒꯤ ꯊꯕꯛꯕꯨꯨꯗꯤ ꯑꯥ ꯍꯦꯛ ꯍꯧꯒꯠꯂꯒ ꯊꯕꯛ- ꯊꯕꯛ - ꯊꯕꯛ- ꯊꯕꯛ ꯇꯨꯝꯕꯥ ꯐꯥꯎ꯫ ꯂꯣꯏꯗ꯭ꯔꯤꯐꯥꯎ ꯑꯉꯥꯡ ꯑꯉꯥꯡꯕꯨ ꯇꯨꯝꯍꯟꯗ꯭ꯔꯤꯐꯥꯎ ꯑꯗꯨꯝ ꯊꯕꯛꯅꯦ ꯫ ꯑꯈꯣꯏ ꯅꯨꯄꯤꯁꯤ ꯑꯗꯣ ꯅꯨꯄꯥꯁꯤꯡꯗꯤ ꯃꯣꯏꯅ ꯊꯕꯛ ꯑꯃꯅꯤ ꯇꯧꯔꯗꯤ ꯃꯥꯅ ꯇꯧꯋꯦ ꯇ ꯇ ꯍꯥꯏꯝ ꯍꯥꯏꯒ
ꯍꯣꯏ ꯍꯣꯏ ꯎꯝ ꯍꯣꯏ ꯑꯩꯈꯣꯏ ꯅꯨꯄꯤꯒꯤ ꯊꯕꯛꯇꯤ ꯎꯗꯦꯅꯦ ꯃꯤꯅ ꯑꯗꯨꯝ ꯑꯩꯈꯣꯏꯗꯤ ꯇꯧꯔꯒ ꯄ꯭ꯂꯦꯠ
ꯎꯝ ꯑꯗꯨꯁꯨ ꯑ ꯅꯨꯄꯥꯅ ꯐꯥꯔꯗꯤ ꯑꯗꯨꯝ ꯊꯥꯏ ꯍꯥꯏꯗꯤ ꯅꯨꯡꯉꯥꯏ ꯅꯨꯄꯥ ꯐꯠꯇꯕꯗꯤ ꯊꯕꯛ ꯁꯨꯉ ꯂꯩ ꯇꯦ ꯍꯥꯏꯔꯁꯨ ꯅꯨꯄꯥ ꯐꯠꯇꯕꯁꯤꯡꯗꯤ ꯌꯥꯝ ꯋꯥꯒꯅꯤ ꯑꯣ ꯅꯨꯄꯥꯗꯤ ꯗꯤ ꯌꯥꯝ ꯐꯠꯇꯕ ꯃꯤ ꯅꯠꯇꯕꯅꯤꯅ ꯅꯨꯡꯉꯥꯏꯕꯗꯤ ꯅꯨꯡꯉꯥꯏꯗ ꯀꯩꯁꯨ ꯇꯧꯗꯦꯗ
ꯌꯥꯝ ꯐꯩꯅꯦ ꯅꯣꯏ ꯑꯩꯈꯣꯏꯒꯤ ꯅꯨꯄꯥꯁꯦ ꯑꯟꯗꯔꯁꯇꯦꯟ ꯇꯧꯕꯤꯕꯁꯦ ꯂꯣꯏꯅꯃꯛꯅꯦ
ꯎꯝ
ꯑꯗꯨ ꯅꯪꯒꯤ ꯅꯪꯗꯤ ꯀꯅꯥ ꯀꯅꯥ ꯂꯩꯕ꯭ꯔꯥ ꯏꯁꯃꯣꯜ ꯐꯦꯃꯤꯂꯤ ꯂꯩꯕ꯭ꯔꯥ ꯅꯪꯒꯤ ꯅꯨ ꯆꯄꯒ ꯑꯉꯥꯡ ꯈꯛꯇ ꯂꯩꯕ꯭ꯔꯥ
ꯑ ꯁꯃꯣ ꯐꯂꯤꯅꯦ ꯒ ꯇꯔꯦ ꯑꯩꯒ ꯑꯩ ꯅꯨꯄꯥ ꯑꯗꯨꯒ ꯑꯃꯒꯤ ꯃꯕꯨꯡ ꯑꯃꯒꯤ ꯃꯅꯥꯎꯅꯨꯄꯥ ꯂꯄꯥ ꯑꯗꯨꯒ ꯃꯆꯦꯟ ꯃꯆꯦꯒꯤ ꯑꯉꯥꯡ ꯃꯃꯥ ꯁꯤꯈ꯭ꯔꯕꯣ ꯀꯣ ꯑꯗꯨꯒꯤ
ꯑꯣ ꯑꯣ ꯌꯥꯝ ꯑꯉꯥꯡ ꯑꯣꯏꯕ꯭ꯔꯥ
ꯎꯝ ꯃꯥ ꯀ꯭ꯂꯥꯁ ꯅꯏꯟ ꯇꯥꯈ꯭ꯔꯦ
ꯑꯣ ꯑꯣ ꯑꯗꯨꯗꯤ ꯑꯉꯥꯡ ꯅꯠꯇ꯭ꯔꯤꯅꯦ
ꯃꯃ ꯑꯗꯨ ꯑꯗꯨ ꯑꯣꯒꯔꯤꯔꯤ ꯑꯦꯛꯁꯤꯗ ꯁꯤꯒ
ꯑꯣ ꯗꯤꯁ ꯌꯔ ꯅꯠꯇ꯭ꯔꯥ ꯅꯠꯇ꯭ꯔꯒ ꯑꯣ ꯀꯨꯏꯈ꯭ꯔꯦꯀ ꯍꯣꯏ ꯍꯣꯏ ꯈꯪꯗꯦ ꯑꯩꯗꯤ
ꯌꯥꯝ ꯀꯨꯏꯈ꯭ꯔꯦ ꯑꯁ ꯅꯪ ꯈꯪꯕ꯭ꯔꯥ ꯈꯪꯗꯕ꯭ꯔꯥ ꯋꯥꯥꯡꯖꯥꯏ ꯃꯥꯏꯒꯤ ꯃꯃꯥꯒꯤ
ꯑꯣ ꯔꯣꯡꯖꯣꯏ ꯁꯤꯈ꯭ꯔꯕ꯭ꯔꯥꯌꯥ ꯆꯤꯀꯥ ꯑꯁ ꯅꯨꯡꯁꯤꯌꯦꯅꯦ
ꯎꯝ ꯑꯈꯣꯏ ꯅꯨꯡꯁꯤꯕ ꯍꯧꯗ꯭ꯔꯤꯉꯩꯗꯔꯥ ꯑꯗꯨ ꯃꯇꯨꯡꯗꯔꯥ ꯈꯪꯗ꯭ꯔꯦ ꯑꯩ ꯀꯥꯎꯈ꯭ꯔꯦ
ꯎꯝ ꯄꯨꯂꯞ ꯑꯩꯗꯤ ꯈꯪꯗꯦꯅꯦ
ꯎꯝ ꯌꯥꯝ ꯀꯨꯏꯈ꯭ꯔꯕꯅꯤ ꯃꯥꯁꯦ ꯃꯥꯒꯤ ꯃꯁꯥꯁꯦ ꯊꯥ ꯑꯥ ꯎꯝ ꯁꯦꯚꯦꯟ ꯃꯟꯁ ꯔꯥ
ꯂꯧꯁꯤꯟꯕ ꯉꯝꯗꯕ
ꯑꯗꯨꯋꯥꯏꯗ ꯁꯤ ꯒꯤꯍꯥꯏꯌꯦ ꯃꯃꯥꯗꯣ
ꯑꯣ ꯑꯁ ꯅꯨꯡꯁꯤꯌꯦꯀꯣ
ꯎꯝ
ꯍꯩ ꯐꯠꯇꯕ ꯉꯥꯛꯇ ꯔꯪꯖꯥꯏꯕꯨꯗꯤ ꯈꯪꯗꯤ ꯈꯪꯉꯤꯅꯦ
ꯑꯍꯥꯟꯅꯦ ꯑꯗꯨ
ꯎꯝ ꯑꯆꯥ ꯑꯆꯥ ꯎꯝ ꯎꯝ ꯑꯁ ꯑꯉꯥꯡꯁꯤꯡꯁꯦ ꯁꯥꯟꯅ ꯁꯥꯟꯅꯔꯒ ꯀꯞ ꯀꯞꯔꯒ ꯂꯩ ꯑꯁ
ꯃꯣꯏꯒꯤ ꯊꯕꯛꯅꯦ ꯑꯗꯣ ꯆꯤꯡꯀꯤꯌꯥꯝ ꯐꯥꯎ ꯐꯥꯎꯅꯕ꯭ꯔꯥ
ꯑ ꯐꯪꯅꯗꯦ ꯀꯔꯤ ꯇꯧꯕ꯭ꯔꯥ
ꯎꯝ ꯀꯩꯁꯨ ꯇꯧꯗꯦꯗꯥ ꯑꯗꯨ ꯐꯥꯎ ꯐꯪ ꯐꯥꯎꯅꯕ꯭ꯔꯥ ꯍꯥꯏꯕ
ꯑꯣ ꯅꯝꯕꯔꯁꯨ ꯂꯩꯇ꯭ꯔꯦ ꯑꯩꯗꯤ ꯀꯃꯥꯏ ꯂꯩꯕ꯭ꯔꯥ ꯆꯤꯡꯈꯤꯌꯥꯝꯗꯤ
ꯈꯪꯗꯦ ꯃꯥꯁꯨ ꯂꯨꯍꯣꯡꯔꯒ ꯀꯗꯥꯏ ꯑꯣ ꯑꯗꯨꯝ ꯃꯣꯏꯒꯤ ꯈꯨꯟꯗ ꯂꯩꯕ꯭ꯔꯥ
ꯑꯣ ꯀꯅꯥꯒ ꯂꯨꯍꯣꯡꯉꯦ ꯍꯥꯏꯕ꯭ꯔꯥ
ꯂꯨꯍꯣꯡꯕꯗꯤ ꯑꯥ ꯇꯣꯁꯤꯌꯥꯝꯒꯤ ꯁꯕ ꯗꯤꯕꯤꯖꯟꯗ ꯂꯨꯍꯣꯡꯕ ꯃꯥꯂꯦ ꯒ ꯃꯥꯒꯤ ꯈꯨꯟꯁꯦ ꯑꯩ ꯀꯥꯎꯈ꯭ꯔꯦ
ꯖꯦꯃ ꯑꯣꯏꯔꯝꯒꯅꯤꯀꯣ
ꯎꯝ ꯖꯦꯃ ꯅꯠꯇꯦ ꯍꯥꯏꯌꯦ ꯑꯝ ꯃꯥꯁꯦ ꯂꯃꯥꯏꯕ꯭ꯔ ꯑꯦ ꯔꯣꯃꯥꯏ ꯃꯥꯂꯦꯗ
ꯑꯣ ꯔꯣꯡꯃꯥꯏ ꯇꯣꯛꯁꯦꯝ ꯁꯕ ꯗꯤꯕꯤꯖꯟꯗ ꯂꯩꯕ꯭ꯔꯣꯅꯦ
ꯍꯣꯏ ꯂꯩꯕꯅꯦ
ꯑꯗꯨꯗꯤ ꯑꯖꯤꯨꯔꯥꯝ ꯅ ꯅꯠꯇ꯭ꯔꯒ ꯑ ꯔꯦꯝ ꯔꯦꯝ ꯑꯣꯏꯒꯅꯤꯅꯦ
ꯐꯒꯤ ꯔꯣꯝꯗꯅꯤ ꯃꯅꯦ ꯂꯨꯍꯣꯡꯕꯗꯣ ꯃꯥꯣꯏꯒꯤ ꯃꯥꯒꯤ ꯃꯃꯤ ꯀ ꯀꯥꯎꯥꯎꯈ
ꯑꯣ ꯑꯣ ꯑꯁ ꯐꯌꯦ ꯍꯗꯨ ꯂꯨꯍꯣꯡ ꯈ꯭ꯔꯥꯗꯤ
ꯎꯝ ꯑꯩꯈꯣꯏ ꯀ꯭ꯂꯥꯁꯃꯦꯠ ꯀꯅꯥ ꯀꯅꯥ ꯐꯥꯎ ꯍꯣꯠꯅꯔꯤꯒꯦ
ꯎꯝ
ꯀꯅꯥ ꯀꯅꯥꯒ ꯐꯥꯎ ꯐꯣꯅꯔꯤꯒꯦ ꯑꯩꯈꯣꯏ ꯀ꯭ꯂꯥꯁꯃꯦꯠ ꯑ ꯑꯗꯨꯕꯨꯗꯤ ꯑꯩꯗꯤ ꯈꯟꯗ꯭ꯔꯦ
ꯇꯣ ꯊꯨꯏꯔꯤꯕꯕꯨꯗꯤꯗꯨꯝ ꯅꯥꯏ ꯗ ꯑꯩꯈꯣꯏ ꯊꯕꯛ ꯇꯣꯃꯤꯟ ꯅꯕꯒ ꯀꯣ ꯇꯣ ꯊꯣꯏ ꯂꯌ ꯉꯥꯛꯇꯅꯤꯗ ꯑꯩꯅ ꯄꯥꯎ ꯐꯪꯅꯕꯁꯦ ꯃꯦ ꯑꯩꯒꯤ ꯅꯝꯕꯔꯗꯤ ꯈꯪꯗ꯭ꯔꯦꯗ ꯑꯗꯨꯒ ꯅꯪ ꯑꯗꯨꯒ ꯀꯤꯡꯒꯨꯏꯒꯤ ꯅꯝꯕꯔꯁꯨ ꯇꯦꯡꯒꯣꯏꯕꯁꯨ ꯑꯗꯨꯝ ꯃꯔꯛ ꯃꯔꯛ ꯇ ꯀꯣ ꯇꯣꯊꯣꯏꯕꯨꯗꯤ ꯑꯗꯨꯝ ꯁꯥꯟꯠꯅꯏ ꯇꯣꯊꯨꯣꯏ ꯀꯣ
ꯎꯝ
ꯍꯋꯥꯏ ꯂꯨꯍꯨꯝꯟꯗꯌꯥ ꯅꯨꯄꯤ ꯆꯞ ꯆꯆꯥ ꯅ ꯂꯩ ꯈꯔꯒ
ꯑꯩꯅ ꯂꯨꯍꯣꯡꯈ꯭ꯔꯣ ꯍꯥꯏ ꯗ ꯁꯤꯒꯨꯝꯕ ꯍꯥꯏꯅꯅꯨꯡꯉꯡ ꯃꯤ ꯂꯩꯇꯦ ꯃꯤ ꯂꯩꯇꯦ ꯍꯥꯏꯅꯤ ꯑꯗꯨ ꯅꯨꯄꯥ ꯂꯩꯇꯦ ꯍꯥꯏꯌꯦ ꯊꯦꯡꯈ꯭ꯔꯦ ꯍꯥꯏꯔꯁꯨ ꯁꯥꯎꯔꯅꯤ ꯑꯃꯨꯛꯀ ꯅꯨꯄꯥ ꯂꯩꯇꯕꯒꯤ ꯑꯃꯈꯛ ꯇꯁꯨ ꯀꯩ ꯍꯥꯏꯔꯒ ꯑꯁ ꯑꯉꯥꯡ ꯀꯞꯄꯒ ꯂꯩꯔꯦ ꯉꯥꯏꯌꯨꯀꯣ ꯎꯝ